ꯇꯥꯕ꯭ꯔꯣ ꯂꯩꯁꯕꯤ ꯅꯪꯕꯨ
ꯑꯥꯁ ꯋꯥꯔꯤ ꯅꯨꯡꯉꯥꯏꯃꯟꯗꯅ ꯑꯩꯗꯤ ꯅꯪꯅꯥ ꯊꯝꯕꯗꯣ ꯏꯊꯟꯇ ꯉꯥꯡꯉꯒ ꯂꯩꯕꯅꯦ ꯕꯥ
ꯑꯩꯁꯨ ꯑꯩꯁꯨ ꯏꯊꯟꯇ ꯉꯥꯡꯍꯧꯔꯤꯅꯤꯅꯦ꯫꯫ ꯍꯥ ꯍꯥ
ꯑꯩ ꯍꯧꯖꯤ ꯉꯥ ꯉꯥꯒꯤ ꯃꯔꯝꯗ ꯀꯟꯅ ꯉꯥꯉꯤꯅꯦꯕꯥ ꯍꯥꯏꯗꯤ ꯑꯩꯈꯣꯏ ꯔꯣꯝꯒꯤ ꯉꯥꯗꯣ ꯑꯗꯨꯝ ꯊꯨꯝꯃꯒ ꯍꯥꯎꯋꯦ ꯈꯣꯠꯂꯦ ꯍꯥꯏꯅ꯫ ꯑꯩꯅ ꯁꯤ ꯅꯉꯣꯟꯗ ꯀꯟꯅ ꯉꯥꯡꯔꯒ ꯂꯩꯕꯅꯤ ꯑꯩꯗꯤ ꯅꯪ ꯇꯥꯔꯦ ꯂꯩꯌꯦ ꯍꯥꯏꯕꯒꯤ ꯋꯥꯈꯜꯗꯥꯅꯦꯕꯥ꯫ ꯉꯥꯁꯨ ꯍꯥꯎꯋꯦ ꯆꯥꯎꯁꯨ ꯆꯥꯎꯋꯦ ꯌꯥꯝ ꯆꯥꯎꯕꯁꯨ ꯂꯩꯑꯦ ꯈꯣꯠꯂꯦ ꯍꯥꯏ ꯅꯪꯉꯣꯟꯗ ꯐꯖꯅ ꯑꯩꯅ ꯂꯤꯔ ꯂꯩꯕꯅꯦꯕ
ꯑꯩꯈꯣꯏꯅ ꯄꯥꯝꯕ ꯍꯥꯏꯕꯗꯤ ꯄꯤꯛꯄ ꯄꯥꯝꯕꯁꯨ ꯄꯤꯛꯄ ꯂꯩꯌꯦ ꯑꯆꯧꯕꯁꯨ ꯑꯆꯕ ꯔꯩ ꯇꯧꯕꯗꯤ ꯈꯤꯇꯪ ꯑꯗꯨ ꯌꯥꯝ ꯆꯥꯎꯕꯁꯨ ꯂꯣꯏꯅ ꯐꯪꯕꯅꯦ ꯑꯩꯈꯣꯏꯅ ꯄꯥꯝꯕꯒꯩ ꯑꯗꯨꯒꯤ ꯃꯇꯨꯡ ꯏꯟꯅ ꯑꯗꯨꯝ ꯐꯪꯕ꯭ꯔꯦ ꯂꯣꯏꯅ ꯍꯥꯏꯕꯗꯤ ꯉꯥ ꯍꯥꯎꯕꯥ ꯍꯥꯏꯕꯁꯦ ꯍꯥꯏꯕꯗꯤ ꯖꯒꯥꯒꯤ ꯃꯇꯨꯡ ꯏꯟꯔꯩꯕ ꯍꯥꯏꯕꯗꯤ ꯑꯩꯅ ꯊꯕꯛꯀꯤ ꯇꯧꯕ ꯃꯐꯝ ꯑꯗꯨ ꯗꫭ ꯑꯗꯨꯔꯣꯝꯒꯤ ꯉꯥꯗꯣ ꯍꯥꯎꯇ°ꯕꯥ ꯍꯥꯏꯕꯗꯤ ꯍꯥꯏꯗꯤ ꯃꯍꯥꯎꯗꯣ ꯏꯋꯥꯠ ꯋꯥꯠꯂꯦ ꯊꯨꯝꯕꯗꯣ ꯄꯥꯛ ꯌꯥꯎꯗꯦꯕꯥꯥ ꯑꯗꯨꯒ ꯑꯩꯈꯣꯏ ꯂꯩꯀꯥꯏ ꯑꯩꯅ ꯂꯩꯔꯤꯕ ꯖꯒꯥ ꯑꯗꯨ ꯑꯩꯅ ꯂꯩꯔꯤꯕꯥ ꯖꯒꯥꯒ ꯑꯩꯈꯣꯏꯒꯤ ꯒꯤ ꯊꯕꯛ ꯇꯧꯐꯝꯒ ꯌꯥꯝ ꯂꯥꯞꯅꯩꯑꯩꯕ ꯄꯨꯡꯈꯥꯏꯒꯨꯝꯕ ꯆꯪꯉꯦꯕ ꯑꯗꯨ ꯆꯠꯄꯒꯤꯗꯣ ꯄꯨꯡ ꯄꯨꯡꯈꯥꯏ ꯍꯥꯏꯁꯦ ꯒꯥꯔꯤꯅꯅꯦꯀꯣ ꯈꯣꯡꯅ ꯆꯠꯂꯗꯤ ꯌꯧꯔꯔꯣꯏ ꯒꯥꯔꯤꯅ ꯆꯠꯄꯗ ꯐꯥꯎ ꯄꯨꯡꯈꯥꯏ ꯍꯥꯏꯕꯗꯤ ꯀꯨꯟ ꯃꯤꯅꯤꯠ ꯀꯨꯟ ꯀꯨꯟꯊ꯭ꯔꯥꯒꯨꯝꯕ ꯆꯪꯕꯅꯦꯕꯥ꯫ ꯑꯗꯨꯒꯤ ꯆꯥꯡ ꯑꯗꯨ ꯑꯗꯨꯔꯣꯝꯗ ꯑꯗꯨꯔꯣꯝꯒꯤ ꯂꯝꯕꯤꯔꯣꯝꯗ ꯑꯩꯈꯣꯏꯒꯤ ꯊꯕꯛ ꯁꯨꯐꯝꯒꯤ ꯂꯝꯕꯤꯔꯣꯝꯗꯅꯤ ꯍꯥꯎꯕ ꯃꯣꯏꯒꯤ ꯉꯥꯁꯦ ꯑꯩ ꯃꯔꯛ ꯃꯔꯛꯇ ꯑꯗꯨꯝ ꯂꯩꯔꯛꯑꯦꯕ ꯑꯩꯗꯤ ꯉꯥ ꯑꯣꯏꯅ ꯑꯗꯨꯝ ꯄꯥꯝꯃꯦꯕꯥ꯫ ꯍꯥꯏꯕꯗꯤ ꯌꯥꯝ ꯀꯥꯂꯦꯟ ꯊꯥꯒꯨꯝꯕꯗꯁꯨꯀꫭ ꯑꯗꯨꯝ ꯉꯥ ꯑꯣꯏꯅ ꯐꯥꯏ ꯑꯗꯨꯝ ꯍꯥꯎꯋꯦꯅꯥ ꯌꯦꯟꯒꯨꯝꯕ ꯑꯗꯨ ꯑꯗꯨ ꯑꯗꯥꯗꯒꯤꯗꯤ꯫
ꯑꯗꯨꯅꯤ ꯑꯩꯈꯣꯏꯅꯥ ꯊ
ꯑꯗꯨꯒꯤ ꯁꯨꯔꯣꯝꯗ ꯍꯦꯟꯅ ꯍꯦꯛ ꯍꯦꯛ ꯂꯩꯔꯛꯄꯅꯦ ꯁꯤꯗꯒꯤ ꯂꯥꯛꯑꯒ ꯑꯩꯅ ꯌꯧꯔꯒ
ꯑꯩꯁꯨ ꯊꯥꯏꯅ ꯅꯪ ꯑꯩ ꯀꯩꯅꯣ ꯇꯝꯔꯤꯉꯩꯗꯨꯀꯣ
ꯎꯝ
ꯑꯩꯈꯣꯏꯒꯤ ꯑꯩꯅ ꯂꯩꯕ ꯌꯨꯝ ꯕꯔꯥꯗꯒꯤ ꯑꯩꯅ ꯆꯠꯀꯗꯧꯕ ꯑꯩꯅ ꯂꯩ ꯑꯩꯅ ꯇꯝꯒꯗꯕ ꯃꯐꯝꯗꯣ ꯑꯗꯨꯁꯨ ꯑꯩꯗꯤ ꯑꯣꯛꯇꯣꯅ ꯆꯠꯂꯦꯕꯀꯣ ꯑꯗꯣ ꯄꯨꯡꯈꯥꯏ ꯄꯨꯡꯈꯥꯏ ꯆꯪꯉꯦ ꯑꯗꯣ ꯃꯔꯛꯇꯗꯤ ꯑꯣꯛꯇꯣꯁꯨ ꯇ꯭ꯔꯥꯐꯤꯛ ꯂꯩꯕꯒꯤ ꯑꯗꯨꯝ ꯃꯔꯛꯇ ꯈꯥꯝꯃꯦꯕꯀꯣ ꯈꯥꯝꯕ ꯈꯣꯠꯄ ꯌꯥꯝ ꯇꯧꯋꯦꯕ ꯑꯗꯨꯒꯤ ꯃꯔꯛꯇꯗꯤ ꯑꯩꯁꯦ ꯑꯗꯨꯝ ꯄꯦꯔꯠ ꯑꯃꯁꯦ ꯃꯔꯛꯇꯗꯤ ꯃꯤꯁ ꯇꯧꯕ ꯃꯤꯁ ꯇꯧ ꯑꯗꯨ ꯃꯔꯛꯇꯗꯤ ꯌꯥꯎꯕ ꯐꯪꯗꯦ ꯇꯧꯕꯒꯤ ꯑꯣꯖꯥꯅ ꯅꯣꯏ ꯌꯨꯝꯁꯨ ꯀꯥꯏꯗꯒꯤꯅꯣ ꯍꯥꯏꯅ ꯍꯥꯏꯕ ꯑꯗꯨ ꯑꯩꯅ ꯁꯤꯗꯒꯤꯅꯦ ꯈꯣꯏꯅꯦ ꯍꯥꯏꯕ ꯀꯥꯟꯗ ꯑꯣꯖꯥꯅ ꯈꯔ ꯂꯥꯞꯄꯗꯤ ꯉꯟꯅ ꯂꯥꯛꯄ ꯌꯥꯗ꯭ꯔꯣ ꯍꯥꯏꯕꯅꯦꯕ ꯍꯥꯏꯅ ꯉꯟꯅꯗꯤ ꯂꯥꯛꯆꯕꯅꯦꯕ ꯍꯣꯏ ꯑꯣꯛꯇꯣꯁꯦ ꯈꯪꯗꯦ ꯑꯩꯅ ꯇꯣꯡꯕ ꯑꯣꯛꯇꯣꯁꯦ ꯊꯥꯎ ꯌꯥꯝꯞ ꯎꯒꯜꯂꯦꯕ ꯈꯪꯕ꯭ꯔꯥ ꯊꯦꯡꯉꯦ ꯍꯥꯏꯔꯗꯤ ꯊꯥꯎ ꯍꯦꯛꯇ ꯍꯥꯞꯄꯒ ꯂꯩꯕꯗꯣ ꯈꯪꯕ꯭ꯔꯍꯥ ꯑꯗꯨꯃꯥꯏꯅ ꯇꯧꯋꯦ ꯑꯩ ꯅꯣꯡꯃ ꯊꯦꯡꯉꯦ ꯏꯃꯥ ꯇꯧꯅꯤ ꯑꯩꯈꯣꯏꯅꯤ ꯆꯥꯛ ꯊꯣꯡꯕꯗꯣ ꯈꯔ ꯊꯦꯡꯉꯦꯕ ꯑꯥ ꯆꯤꯡꯗꯒꯤ ꯃꯤ ꯂꯥꯛꯄ ꯑꯩꯗꯣ ꯄꯨꯡꯈꯥꯏꯒꯨꯝꯕ ꯒꯥꯔꯤ ꯊꯧꯔꯗꯤ ꯄꯦꯔꯦꯠꯇꯣ ꯌꯥꯎꯧꯕ ꯐꯪꯗꯣꯏꯅꯦꯕꯀꯣ
ꯎꯝ
ꯑꯩꯅ ꯊꯦꯡꯒꯦ ꯍꯥꯏꯥꯟꯅ ꯁꯠ ꯁꯠ ꯂꯥꯛꯑꯦ ꯑꯗꯨꯗꯨꯗ ꯒꯥꯔꯤꯁꯨ ꯄꯨꯡ ꯃꯉꯥ ꯃꯤꯅꯤꯠ ꯃꯉꯥꯒꯨꯝꯕꯃꯨꯛ ꯉꯥꯏꯔꯦꯕ
ꯑꯗꯨꯗꯤ ꯑꯩꯈꯣꯏ ꯂꯩꯀꯥꯏꯗꯤ ꯑꯃꯨꯛ ꯊꯧꯒꯕꯗ ꯄꯨꯡꯈꯥꯏ ꯂꯧꯗꯣꯏꯅꯤꯅ
ꯎꯝ
ꯑ ꯊꯦꯡꯉꯦ ꯍꯥꯏꯕ ꯀꯥꯟꯗ ꯑꯗꯨ ꯅꯨꯃꯤꯠꯇꯨꯁꯨ ꯊꯥꯎ ꯍꯥꯟꯒꯦ ꯍꯥꯏꯅ ꯃꯤꯅꯤꯠ ꯇꯔꯥ ꯍꯦꯟꯅ ꯑꯃꯨꯛ ꯉꯥꯏꯔꯦ ꯑꯗꯨꯁꯨ ꯀ꯭ꯌꯨꯗ ꯑꯃꯨꯛ ꯂꯦꯞꯄꯦꯕ ꯌꯧꯕ ꯀꯥꯟꯗ ꯄꯦꯔ ꯑꯃ ꯂꯣꯏꯔꯝꯃꯦ ꯑꯗꯨꯒꯤ ꯑꯣꯖꯥꯅ ꯀꯩꯒꯤ ꯅꯪ ꯅꯣꯏ ꯌꯨꯝꯗꯒꯤ ꯀꯃꯥꯏꯅ ꯊꯦꯡꯅ ꯂꯥꯛꯄ ꯄ꯭ꯔꯣꯅ ꯑꯩꯅ ꯑꯣꯖꯥ ꯑꯩ ꯂꯥꯛꯄꯁꯦ ꯑ ꯅꯣꯡꯃꯁꯨ ꯑꯩꯅ ꯑꯣꯛꯇꯣꯗꯣ ꯊꯥꯎ ꯍꯥꯟꯕꯥꯟꯕꯒꯤꯅꯤ ꯍꯥꯏꯕꯤꯕ ꯑꯗꯨ ꯅꯨꯃꯤꯠꯁꯨꯨ ꯑꯩꯅ ꯑꯣꯛꯇꯣꯗ ꯊꯥꯎ ꯍꯥꯟꯕꯒꯤꯅꯦ ꯍꯥꯏꯕꯒꯤ ꯅꯪꯒꯤ ꯑꯣꯛꯇꯣꯁꯦ ꯊꯥꯎ ꯗꯨꯝ ꯍꯥꯟꯂ ꯂꯩꯔꯕ꯭ꯔꯣ
ꯍ
ꯌꯥꯝꯅ ꯆꯨꯝꯅꯤ ꯆꯨꯝ
ꯑ ꯏꯁꯥꯒꯤ ꯅꯠꯇꯕꯅꯤꯅ ꯍ ꯏꯁꯥꯒꯤ ꯅꯠꯇꯕꯅꯤꯅ ꯀꯔꯤ ꯎꯄꯥꯏ ꯂꯩ ꯅꯠꯇ꯭ꯔꯥ ꯃꯣꯏꯅ ꯑꯥꯗ ꯀꯔꯤꯁꯨ ꯀꯔꯤꯁꯨ ꯂꯩꯇꯦ ꯊꯕꯛ ꯑꯃ ꯌꯨꯝꯗ ꯆꯪꯒꯗꯧꯕꯅꯤ ꯍꯥꯏꯔ ꯄꯨꯔꯁꯨ ꯀꯥꯏ ꯎꯄꯥꯏ ꯂꯩꯇꯦ ꯑꯗꯨꯝ ꯏꯟ ꯇꯥꯕ ꯃꯣꯏ
ꯌꯥꯝ ꯅꯣꯛꯅꯤꯡꯕꯅꯦ ꯑꯣꯖꯥꯅꯁꯨ ꯐꯥꯒꯤꯗꯧꯔꯒ ꯅꯪꯗꯤ ꯑꯗꯨꯝ ꯊꯥꯎ ꯍꯥꯜꯂꯒ ꯂꯩꯔꯣ ꯊꯥꯎ ꯍꯥꯜꯂꯒ ꯑꯗꯨꯝ ꯂꯩꯌꯣꯀꯣ ꯍꯥꯏꯕꯅꯦꯕ ꯑ ꯅꯣꯡꯃꯁꯨ ꯑꯩꯁꯦ ꯌꯥꯝ ꯅꯣꯛꯒꯟꯗ꯭ꯔꯥ ꯍꯩꯇ꯭ꯔꯁꯨ ꯍꯩꯇ꯭ꯔꯁꯨ ꯅꯣꯛꯄ ꯑꯩꯁꯦ ꯍꯩꯔꯁꯨ ꯅꯣꯛꯄ ꯑꯗꯨꯃꯥꯏꯅ ꯑꯣꯏꯕꯒꯤꯀꯣ ꯑꯗꯨꯒꯤ ꯑꯣꯖꯥꯁꯦ ꯅꯣꯡꯃꯁꯦ ꯑꯩ ꯍꯩꯕꯤꯒꯤ ꯅꯣꯛꯄꯗꯤ ꯈꯔ ꯄꯛꯑꯦ ꯍꯥꯏꯌꯦꯕꯀꯣ ꯍꯩꯗꯨꯒ ꯅꯣꯛꯄꯨꯗꯤ ꯇꯧꯔꯛꯀꯅꯨ ꯍꯥꯏꯕ ꯑꯁ ꯁꯤꯒꯦ ꯇꯧꯕꯅꯦ ꯑꯩꯉꯣꯟꯗ ꯅꯪ ꯅꯣꯛꯀꯦ ꯍꯥꯏꯔꯁꯤ ꯃꯥ ꯈꯔ ꯋꯥꯡꯅ ꯂꯥꯛꯄ ꯀꯥꯟꯗ ꯅꯣꯛꯄꯅ ꯅꯣꯛꯄꯦ ꯐꯦꯜ ꯇꯧꯔꯅꯣꯛꯄꯗꯤ ꯐꯖꯃꯟꯗꯦ ꯍꯥꯏꯔꯛꯄꯅꯦ ꯑꯩꯉꯣꯟꯗ ꯑꯁ ꯅꯣꯛꯅꯤꯡꯉꯨ ꯁꯤꯗꯤ ꯑꯩꯗꯤ
ꯑ
ꯍꯥꯏꯗꯤ ꯍꯥꯏꯗꯤ ꯎꯝ ꯃꯥꯏꯗ ꯃꯍꯧꯁꯥꯒꯗꯒꯤ ꯑꯗꯨꯝ ꯈꯔ ꯅꯣꯛꯅꯤꯡꯕ ꯑꯗꯨꯝ ꯅꯣꯛꯄꯒꯤ ꯃꯃꯤ ꯂꯩꯕꯗꯣ
ꯎꯝ ꯎꯝ ꯎꯝ
ꯃꯥꯏ ꯃꯤ ꯑꯣꯏꯕꯒꯤꯅꯦꯕ ꯑꯁ ꯍꯩꯇ꯭ꯔꯗꯤ ꯅꯣꯛꯀꯅꯨ ꯍꯩꯕꯒꯥꯟ ꯅꯣꯛꯄꯅ ꯅꯣꯛꯄꯅꯦ ꯁꯤꯗꯤ ꯍꯦꯟ ꯉꯟꯗ꯭ꯔꯣ ꯑꯩꯗꯤ ꯁꯤꯒꯦ
ꯅꯣꯛ ꯅꯤꯡꯕꯕꯨ ꯀꯔꯤ ꯎꯄꯥꯏ ꯂꯩ ꯅꯠꯇ꯭ꯔꯥ
ꯑꯩꯗꯤ ꯃꯤꯅ ꯁꯥꯎꯔꯁꯨꯀꯣ ꯑꯗꯨꯝ ꯅꯣꯛꯅꯤꯡꯕ ꯍꯥꯏꯗꯤ ꯅꯣꯛꯅꯤꯡꯕ ꯅꯠꯇꯦꯕ ꯑꯩꯒꯤ ꯃꯥꯏꯅꯅꯦꯕ ꯑꯗꯨꯝ ꯌꯥꯝ ꯈꯔ ꯅꯨꯡꯉꯥꯏꯔꯦ ꯑꯗꯨꯒꯤ ꯑ ꯑꯩꯗꯤ ꯑꯩꯖꯦ ꯁꯦꯔꯤꯌꯁ ꯑꯣꯏꯔ ꯂꯩꯕꯁꯦ ꯈꯔ ꯏꯁꯥꯗ ꯄꯛꯇꯕ ꯍꯥꯏ ꯇꯔꯦꯀꯣ ꯑꯗꯨꯝ ꯅꯨꯡꯉꯥꯏꯅ ꯂꯩꯕꯁꯦ ꯑꯩ ꯃꯥꯏꯗ ꯌꯥꯝ ꯃꯥꯟꯕꯅꯦꯕ ꯑꯦ ꯌꯥꯝ ꯅꯣꯛꯅꯤꯡꯉꯦ ꯁꯤꯡꯁꯨ
ꯈꯔ ꯂꯩꯕꯅꯦ ꯃꯤ ꯍꯥꯏꯕꯗꯤ ꯌꯥꯝ ꯑ ꯀꯩꯕ ꯃꯣꯏꯒꯤ ꯍꯥꯏꯕꯗꯤ ꯈꯔ ꯏꯆꯝ ꯆꯝꯔꯒ ꯂꯩꯕ ꯃꯤ ꯂꯩꯌꯦ ꯌꯥꯝ ꯁꯤꯔꯦ ꯑꯣꯏꯕ ꯂꯩꯑꯦꯀꯣ ꯍꯥꯏꯕꯗꯤ ꯀꯩꯁꯨ ꯈꯪꯗꯕ ꯊꯧꯁꯥꯗꯕ ꯃꯤꯁꯨ ꯂꯩꯕꯅꯦ
ꯍꯣꯏ
ꯑꯍꯣꯏ ꯃꯤ ꯈꯔꯗꯤ ꯑꯅꯧ ꯊꯧꯁꯥꯗꯕ ꯃꯤ ꯈꯔ ꯑꯗꯨꯝ ꯂꯩꯕꯅ ꯃꯁꯛ ꯍꯥꯏꯗꯤ ꯌꯥꯝ ꯃꯅꯨꯡꯗ ꯌꯥꯝ ꯋꯥꯕꯤꯔꯁꯨ ꯌꯥꯝ ꯋꯥꯔꯁꯨ ꯑꯗꯨꯝ ꯑꯗꯨꯒ ꯃꯄꯥꯟꯗꯗꯤ ꯎꯠꯊꯣꯛꯇꯕ ꯖꯥꯠꯇꯣ
ꯍꯣꯏ
ꯃꯄꯥꯟꯗ ꯎꯠꯇꯕꯤꯗ ꯍꯥꯏꯕꯗꯤ ꯃꯅꯨꯡꯗꯗꯤ ꯌꯥꯝ ꯋꯥꯕꯀꯣ ꯑꯗꯨꯁꯤꯡꯗꯣ ꯈꯪꯕ ꯑꯗꯨ ꯑꯗꯨꯒ ꯃꯤ ꯃꯃꯥꯡꯗꯗꯤ ꯎꯠꯅꯤꯡꯗꯕ ꯑꯩꯈꯣꯏ ꯋꯥꯏꯑꯦ ꯑꯗꯨ ꯀꯔꯤ ꯇꯧꯋꯦ ꯍꯥꯏꯕꯗꯨꯣ ꯎꯠꯅꯤꯡꯗꯕ ꯂꯩꯕꯅꯦ ꯑꯗꯨ ꯃꯄꯥꯟꯗ ꯑꯗꯨꯝ ꯅꯣꯛꯑꯒ ꯍꯥꯏꯕꯗꯤ ꯌꯥꯝ ꯅꯨꯡꯉꯥꯏꯕ ꯋꯥꯈꯜ ꯅꯨꯡꯉꯥꯏꯕ ꯁꯥꯕꯗꯣ
ꯍꯣꯏ ꯑꯩꯁꯨ ꯑꯗꯨꯝ ꯋꯥꯈꯜꯗꯤ ꯋꯥꯕ ꯈꯣꯠꯄ ꯑꯗꯨꯝ ꯂꯩꯌꯦꯕ ꯑꯗꯨꯕꯨ ꯃꯤꯅꯗꯤ ꯑꯗꯨꯃꯥꯏ ꯍꯥꯏꯕꯅꯦ ꯑꯁ ꯑꯩꯒꯤ ꯃꯤꯡ ꯀꯧꯔꯒ ꯅꯪꯗꯤ ꯍꯧꯖꯤꯛꯐꯥꯎ ꯅꯪꯒꯤ ꯋꯥꯈꯜꯗ ꯋꯥꯕ ꯀꯦꯝꯇ ꯎꯗꯦ ꯈꯣꯠꯇꯦ ꯍꯥꯏꯅ ꯃꯤꯅ ꯂꯣꯏꯅ ꯍꯥꯏꯌꯦꯕ ꯇꯨꯝ ꯆꯥꯕ ꯇꯨꯝꯕ ꯆꯥꯔ ꯂꯩꯕꯒꯤꯅꯤ ꯈꯣꯠꯄꯒꯤꯅꯤ ꯑꯗꯨꯝ
ꯃꯣꯏꯒꯨꯝꯅ ꯍꯥꯏꯕꯗꯤ ꯋꯥꯌꯦꯅ ꯃꯣꯏꯒꯨꯝꯅ ꯎꯠ ꯂꯩꯔꯗꯤ ꯂꯣꯏꯔꯦ
ꯑꯗꯨꯅꯦ ꯑꯩꯒꯤ ꯃꯥꯏꯗꯤ ꯑꯩꯗꯤ ꯌꯨꯝꯗ ꯀꯌꯥꯝꯃꯨꯛ ꯁꯥꯎꯔ ꯆꯠꯂꯁꯨ ꯑꯩ ꯃꯄꯥꯟ ꯊꯣꯛ ꯄꯗ ꯁꯛꯇꯝꯗꯨ ꯁꯨꯛ ꯎꯠ ꯎꯠꯇꯦꯕ ꯏꯀꯥꯏꯕ ꯑꯃ ꯐꯥꯎꯋꯦꯕꯀꯣ ꯑꯗꯨ ꯑꯗꯨ ꯑꯩꯅ ꯌꯥꯝꯅ ꯂꯨꯅ ꯇꯤꯟꯅꯕ ꯏꯃꯥꯟꯅꯕꯤꯗ ꯋꯥꯔꯤ ꯁꯥꯔꯅꯤ ꯚꯥꯏ ꯑꯗꯨꯃꯥꯏ ꯇꯧꯋꯦ ꯈꯣꯠꯂꯦ ꯑꯗꯨꯝ ꯍꯥꯏꯔꯦ ꯃꯣꯏꯅ ꯑꯁ ꯑꯗꯨꯕꯨ ꯃꯣꯏꯅ ꯑꯗꯨꯝ ꯑꯩꯉꯣꯟꯗ ꯀꯩꯅꯣ ꯑꯗꯨꯝ ꯀꯦꯝꯇ ꯈꯟꯒꯅꯨ ꯈꯣꯠꯀꯅꯨ ꯍꯥꯏꯕꯁꯨ ꯌꯥꯎꯋꯦꯕ ꯀꯣ ꯑꯗꯨꯕꯨ ꯃꯔꯛꯇꯗꯤ ꯑꯩ ꯑꯩꯒꯤ ꯋꯥꯈꯜ ꯑꯃꯔꯣꯝꯗ ꯐꯥꯕ ꯍꯥꯏꯕꯁꯤꯅ ꯑꯩꯅ ꯋꯥꯔ ꯀꯥꯟꯗ ꯑꯩ ꯋꯥꯈꯜꯗ ꯑꯁ ꯑꯩꯉꯣꯟꯗꯒꯤꯁꯨ ꯋꯥꯕ ꯂꯩꯕ ꯈꯥꯡꯕ ꯉꯥꯛꯇꯅꯦ ꯑꯗꯨꯝ ꯈꯜꯂꯦꯕ ꯑꯗꯨ
ꯍꯣꯏ ꯍꯣꯏꯅꯦ ꯑꯗꯨꯕꯨꯗꯤ ꯋꯥꯕ ꯉꯥꯛ ꯎꯝ ꯃꯤꯅ ꯈꯜꯂꯤꯁꯤꯅ ꯑꯩꯈꯣꯏꯅ ꯅꯣꯛꯑ ꯂꯩꯔꯗꯤ ꯑꯩꯈꯣꯏꯁꯦ ꯋꯥꯕ ꯈꯪꯕꯤꯗꯦ ꯑ ꯏꯃꯨꯡꯗ ꯌꯥꯝ ꯋꯥꯔꯒ ꯅꯨꯡꯉꯥꯏꯅ ꯆꯠꯂꯤ ꯑꯁꯨꯃꯥꯏꯅꯦꯕ ꯃꯤꯁꯦ ꯋꯥꯈꯜꯗꯣ ꯑꯗꯨꯅ ꯍꯣꯏ ꯅꯥ ꯎꯠꯂꯁꯨ ꯀꯔꯤ ꯎꯠꯂꯒ ꯅꯨꯡꯉꯥꯏꯕ ꯑꯃ ꯐꯥꯎꯕ꯭ꯔꯕ ꯑꯗꯨ ꯎꯠꯂꯒ
ꯑꯗꯨꯅꯦ ꯑꯗꯨꯒꯤ ꯀꯥꯟꯅꯗꯦ ꯍꯥꯏꯅ ꯑꯩꯁꯨ ꯑꯁ ꯎꯠꯂꯁꯨ ꯎꯠꯇ꯭ꯔꯁꯨ ꯆꯞ ꯃꯥꯟꯅꯩꯕ ꯅꯠ
ꯎꯝ ꯎꯝ ꯑꯗꯨꯅ ꯃꯇꯦꯡ ꯍꯥꯏꯕꯗꯤ ꯎꯠꯇ꯭ꯔꯦ ꯎꯠꯂꯗꯤ ꯑ ꯃꯇꯦꯡ ꯄꯥꯡꯕꯤ ꯍꯥꯏꯕꯗꯨ ꯂꯩꯇꯕꯅꯦꯕ
ꯑꯗꯨ ꯍꯣꯏ ꯑꯗꯨꯅꯦ ꯍꯤꯡꯅꯤꯡꯉꯥꯏ ꯍꯔꯥꯎꯅ ꯂꯩꯕ ꯑꯩꯗꯤ ꯑꯗꯨꯝ ꯀꯔꯤ ꯀꯔꯤ ꯇꯧꯔꯗꯤ ꯋꯥꯈꯜꯁꯦ ꯍꯦꯛꯇ ꯅꯨꯡꯉꯥꯏ ꯑꯩꯅ ꯑꯗꯨꯝ ꯅꯨꯡꯉꯥꯏꯊꯣꯛꯑꯦꯕꯀꯣ ꯑꯗꯨ ꯑꯩꯈꯣꯏꯅ ꯅꯨꯡꯉꯥꯏꯊꯣꯛꯄꯒꯤ ꯃꯇꯨꯡ ꯏꯟꯅ ꯑꯗꯨꯝ ꯋꯥꯈꯜ ꯅꯨꯡꯉꯥꯏꯕꯒꯤꯔ ꯈꯪꯗꯤ ꯇꯥꯟꯖꯥ ꯆꯞ ꯆꯥꯅ ꯂꯥꯛꯄ ꯄꯨꯁꯨ ꯌꯥꯝ ꯌꯥꯎꯋꯦꯕꯀꯣ ꯑꯦ ꯑꯗꯨꯝ ꯈꯟꯗꯣꯛꯑꯦ ꯈꯟꯗꯣꯛꯄ ꯀꯥꯟꯗ ꯆꯞ ꯆꯥꯕ ꯑꯃꯨꯛ
ꯂꯥꯏꯕꯛ ꯐꯕ ꯍꯥꯏꯕꯗꯣ ꯍꯥꯏꯕꯗꯤ ꯇꯧꯊꯣꯛꯄ ꯈꯨꯗꯤꯡꯀꯣ ꯑꯗꯨꯝ ꯍꯥꯏꯕꯗꯤ ꯃꯤ ꯈꯔ ꯂꯩꯕꯅꯦ ꯃꯗꯥꯎ ꯂꯩꯕ ꯍꯥꯏꯁꯦꯅ ꯔ ꯅꯠꯇ꯭ꯔꯒ ꯃꯥꯅ ꯑꯐꯕ ꯊꯕꯛ ꯇꯧꯕꯒꯤꯔ ꯑꯗꯨ ꯑꯗꯨ ꯅꯣꯏꯅ ꯌꯥꯎꯔꯕꯅꯤꯗ ꯃꯔꯛ ꯃꯔꯛꯇ ꯍꯥꯏꯕꯗꯤ ꯑꯩꯈꯣꯏꯅ ꯑꯐꯕ ꯇꯧꯔꯗꯤ ꯍꯥꯏꯕꯗꯤ ꯏꯁꯣꯔꯅꯗꯤ ꯈꯨꯗꯛꯇ ꯅꯪꯒꯤꯁ ꯁꯦ ꯅꯪꯅ ꯑꯗꯨ ꯇꯧꯕꯒꯤ ꯃꯃꯜꯅꯦ ꯍꯥꯏꯕꯗꯤ ꯄꯤꯔꯣꯏꯅ ꯑꯗꯨ ꯅꯪꯅ ꯑꯐꯕ ꯇꯧꯕꯤꯕꯗꯣ ꯑꯗꯨꯗ ꯍꯥꯏꯕꯗꯤ ꯑꯗꯨꯒꯤꯗꯃꯛ ꯂꯥꯛꯄꯅꯦꯕ ꯈꯨꯗꯛꯇꯗꯤ ꯅꯪꯅ ꯇꯧꯕꯤ ꯃꯃꯜꯗꯨꯅꯦ ꯇꯧꯕꯤ ꯃꯃꯜꯅꯦꯅ ꯍꯥꯏꯕꯗꯤ ꯍꯥꯏꯔꯣꯏꯕꯗꯨꯗꯤ
ꯑꯗꯨ ꯑꯣꯏꯕ ꯃꯥꯜꯂꯦ ꯍꯧꯖꯤꯛꯀꯥꯟꯁꯦ ꯑꯩ ꯍꯧꯖꯤꯛꯀꯥꯟꯗꯤ ꯈꯔ ꯀꯔꯤ ꯀꯔꯤ ꯇꯧꯕ ꯀꯥꯟꯗ ꯃꯦꯅꯦꯖ ꯇꯧꯕ ꯀꯥꯟꯗ ꯈꯔ ꯅꯨꯡꯉꯥꯏꯔꯦꯕꯀꯣ
ꯎꯝ
ꯑꯗꯨꯗꯤ ꯅꯍꯥꯟꯁꯦ ꯑꯩ ꯈꯔ ꯄꯩꯁꯥ ꯈꯔ ꯇꯣꯟꯕꯅꯦꯕ ꯏꯃꯥꯟꯅꯕꯒꯤ ꯑꯗꯨꯝ ꯋꯥꯏ ꯍꯣꯏ ꯈꯔ ꯈꯔ ꯍꯥꯏꯕꯗꯤ ꯆꯥꯝꯃꯉꯥꯒꯨꯝꯕ ꯋꯥꯏꯕꯤꯕ ꯈꯔ ꯌꯥꯎꯋꯦꯕꯀꯣ ꯆꯥꯝꯃꯉꯥꯒꯨꯝꯕ ꯂꯤꯁꯤꯡ ꯑꯩꯁꯦ ꯑꯗꯨꯝꯕ ꯑꯩꯗꯤ ꯃꯣꯏꯕꯨ ꯋꯥꯏꯔꯁꯨ ꯑꯗꯨ ꯃꯇꯝꯗ ꯁꯤꯡꯒꯅꯤꯗꯤ ꯍꯥꯏꯗꯦꯕ ꯑꯗ ꯏꯃꯥꯟꯅꯕꯅꯁꯨ ꯑꯗꯨꯝ ꯂꯨꯅ ꯈꯟꯕꯒꯤꯔꯥ ꯈꯪꯗꯦ ꯑꯩꯅ ꯏꯃꯥꯟꯅꯕ ꯍꯥꯏꯔ ꯍꯣꯏ ꯑꯩꯗꯤ ꯂꯧꯗꯣꯏꯁꯦ ꯑꯗꯨꯝ ꯂꯩꯕ ꯀꯥꯟꯗ ꯄꯤꯒꯦ ꯅꯤꯔꯛꯀꯅꯨ ꯀꯣ ꯑꯩ ꯁꯣꯏꯗꯕꯤ ꯄꯤꯒꯦ ꯍꯥꯏꯌꯦꯕꯀꯣ
ꯎꯝ
ꯑꯗꯨ ꯃꯣꯏꯅꯁꯨ ꯑꯁ ꯅꯪꯁꯨ ꯍꯦꯟꯅ ꯍꯦꯟꯅ ꯑꯗꯨꯝ ꯈꯟꯖꯤꯟꯒꯜꯂꯦ ꯀꯔꯝꯃꯥꯏ ꯅꯤꯒꯦꯔꯣ ꯅꯪꯅ ꯂꯩꯕ ꯆꯍꯤ ꯃꯔꯤ ꯇꯔꯥ ꯃꯉꯥ ꯉꯥ ꯃꯇꯨꯡꯗ ꯁꯤꯡꯉꯣ ꯀꯩꯁꯨ ꯀꯥꯏꯗꯦ ꯑꯗꯨꯕꯨ ꯀꯔꯤꯔꯣ ꯅꯤꯡꯁꯤꯡꯉꯤꯗꯣ ꯌꯥꯔꯦ ꯍꯥꯏꯌꯦꯕ ꯄꯤꯗ꯭ꯔꯁꯨ ꯅꯪꯅ ꯑꯗꯨꯝ ꯅꯤꯡꯁꯤꯡꯉꯤꯗꯣ ꯌꯥꯔꯦ ꯍꯥꯏ ꯑꯗꯣ ꯌꯥꯝ ꯍꯔꯥꯎꯋꯦꯕ ꯃꯣꯏꯅ ꯍꯥꯏꯕꯗꯤ ꯑꯗꯨꯝ ꯍꯔꯥꯎꯅ ꯑꯦꯁꯦꯞ ꯇꯧꯔꯛꯄꯗꯣ ꯀꯣ
ꯍꯣꯏ ꯍꯣꯏ ꯍꯣꯏ
ꯑꯗꯨ ꯏꯃꯥꯟꯅꯕ ꯏꯃꯥꯟꯅꯕꯤꯁꯤꯡꯁꯦ ꯑꯗꯨꯝ ꯐ ꯂꯣꯏꯅ ꯑꯩꯅ ꯇꯤꯟꯅꯔꯛꯄꯗꯗꯤ ꯑꯩꯒꯤꯗꯤ ꯑꯗꯨꯝ ꯃꯇꯦꯡ ꯂꯣꯏꯅ ꯄꯥꯡꯕꯤꯌꯦꯕꯀꯣ ꯑꯩꯗꯤ ꯃꯣꯏꯕꯨ ꯄꯥꯡꯕ ꯉꯝꯗꯦ ꯑꯗꯨꯕꯨ ꯃꯣꯏꯁꯨ ꯃꯣꯏꯒꯤ ꯄꯨꯟꯁꯤꯗ
ꯍꯥꯏꯕꯗꯤ ꯍꯧꯖꯤꯛ ꯍꯧꯖꯤꯛ ꯈꯅ ꯍꯧꯖꯤꯛ ꯂꯥꯏꯔꯤꯁꯦ ꯍꯌꯦꯡꯋꯥꯏ ꯐꯥꯎ ꯋꯥꯒꯅꯤ ꯍꯥꯏꯕ ꯂꯩꯇꯦꯅ
ꯍꯣꯏ ꯑꯗꯨꯕꯨꯗꯤ ꯍꯣꯏ
ꯃꯤꯅ ꯍꯥꯏꯗꯣ ꯑꯩꯈꯣꯏꯒꯤ ꯄꯨꯟꯁꯤꯗꯤ ꯑꯩꯈꯣꯏ ꯄꯨꯟꯁꯤꯗꯤ ꯀꯩ ꯈꯨꯊꯤ ꯈꯨꯅꯝꯅꯦꯅ ꯍꯥꯏꯅꯏ ꯍꯥꯏꯅꯗ
ꯍꯣꯏ ꯍꯥꯏꯕꯅꯦ
ꯑꯗꯨꯅꯦꯕ ꯍꯥꯟꯅ ꯊꯥꯏꯅ ꯏꯅꯥꯛ ꯈꯨꯜꯂꯝꯕꯁꯨ ꯍꯧꯖꯤꯛ ꯋꯥꯔꯛꯄ ꯌꯥꯏ ꯀꯔꯤ ꯀꯔꯤ ꯗꯒꯤꯀꯣ ꯑꯗꯣ ꯍꯧꯖꯤꯛ ꯋꯥ ꯂꯩꯔꯁꯨ ꯍꯌꯦꯡꯋꯥꯏ ꯇꯥꯟꯖꯥ ꯐꯪꯗꯅ ꯂꯩꯥꯏꯕꯛ ꯐꯕ ꯍꯧꯖꯤꯛ ꯀꯔꯤꯁꯨ ꯈꯪꯗ꯭ꯔꯁꯨ ꯅꯪꯅ ꯊꯕꯛ ꯇꯧꯕ ꯈꯨꯗꯤꯡ ꯏꯁꯣꯔꯅ ꯆꯥꯟꯕꯤꯔꯗꯤ ꯅꯠꯇ꯭ꯔꯥ ꯑꯗꯨ ꯈꯨꯗꯤꯡ ꯑꯗꯨꯁꯨ ꯃꯥꯏ ꯥ ꯃꯥꯏ ꯄꯥꯛꯄ ꯌꯥꯏ ꯍꯥꯏꯕꯗꯤ ꯂꯥꯏꯔꯤꯛ ꯈꯛꯇ ꯇꯝꯕ ꯈꯛꯇ ꯅꯠꯇꯦ ꯅꯠꯇ꯭ꯔꯥ ꯂꯥꯢꯔꯤ ꯇꯝꯅꯀꯣ ꯍꯥꯏꯕꯗꯤ ꯑꯆꯧ ꯑꯁꯥꯡ ꯊꯣꯛ ꯑꯗꯨ ꯐꯪꯕꯒꯨꯝꯕ ꯑꯗꯨꯒꯅ ꯑꯗꯨ ꯈꯛꯇ ꯅꯠꯇꯦꯕ ꯏꯅꯥꯥ ꯈꯨꯟꯕ ꯍꯥꯏꯁꯦ
ꯍꯣꯏ
ꯑꯗꯩ ꯍꯥꯏꯕꯗꯤ ꯄꯩꯁꯥ ꯊꯝꯐꯝ ꯂꯩꯇꯕꯤꯗ ꯁꯨꯃꯥꯏꯅ ꯇꯧꯔꯒ ꯆꯥꯟꯅꯒꯦ ꯑꯩꯈꯣꯏꯗꯤ ꯆꯥ ꯆꯕ ꯊꯛꯄ ꯋꯥꯠꯇꯅꯉꯥꯏ ꯂꯩꯔꯗꯤ ꯌꯥꯔꯦ ꯑꯩꯈꯣꯏ ꯄꯨꯟꯁꯤꯗ
ꯍꯣꯏ ꯑꯗꯨꯅꯦ ꯍꯧꯖꯤꯛꯄꯨꯗꯤ ꯑꯩꯗꯤ ꯋꯥꯈꯜ ꯋꯥꯗꯦꯕ ꯍꯥꯏꯕ ꯍꯧꯖꯤꯛꯁꯦ ꯑꯩ ꯏꯆꯦꯒ ꯂꯩꯇ꯭ꯔꯥ ꯍꯣꯏ ꯌꯥꯝ ꯍꯥꯏꯕꯗꯤ
ꯑꯟꯑꯣꯗꯤꯕꯜ
ꯏꯃꯥꯈꯣꯏꯒꯤ ꯏꯃꯨꯡꯗꯣ ꯑ ꯅꯨꯄꯤ ꯃꯔꯤ ꯄꯣꯛꯑꯦꯕ ꯑꯣ ꯍꯧꯖꯤꯛ ꯑꯗꯨꯒꯤ ꯏꯆꯦꯁꯨ ꯊꯕꯛ ꯑꯗꯨꯝ ꯈꯔ ꯇꯧꯕꯒꯤ ꯃꯥꯁꯨ ꯋꯥꯠꯇꯕꯒꯤ ꯑꯩꯁꯨ ꯅꯨꯡꯉꯥꯏꯔꯦ ꯏꯆꯦ ꯂꯩꯕ ꯍꯥꯏꯕ
ꯍꯥꯏꯕꯗꯤ ꯀ ꯑ ꯀꯔꯝ ꯀꯥꯟꯗ ꯑꯩꯈꯣꯏ ꯄꯨꯟꯁꯤꯁꯤ ꯆꯥꯎꯏ ꯅꯠꯇ꯭ꯔꯥ ꯍꯧꯖꯤꯛ ꯎꯔꯝꯕꯁꯦ ꯍꯣꯔꯦꯟ ꯎꯗꯕꯁꯨ ꯌꯥꯏꯌꯦ ꯅꯠꯇ꯭ꯔꯥ ꯑꯗꯨ ꯅꯨꯡꯉꯥꯏꯇ ꯀꯗꯧꯕꯅꯤ ꯀꯣꯏꯊꯣꯛꯑꯒ ꯆꯥꯊꯣꯛꯑꯒ
ꯑꯩꯅ ꯍꯧꯖꯤꯛ ꯅꯨꯡꯉꯥꯏꯔꯤꯁꯦ ꯊꯥꯏꯅ ꯈꯜꯂꯝꯕ ꯃꯪꯂꯥꯟ ꯂꯥꯛꯄꯅꯦ ꯑꯩꯁꯦ ꯊꯥꯏꯅ ꯌꯥꯝ ꯈꯜꯂꯝꯃꯦꯕꯀꯣ ꯇꯨꯝꯃꯒ ꯆꯥꯔꯒ ꯂꯩꯕꯒꯤ ꯄꯨꯟꯁꯤꯁꯦ ꯑꯃꯨꯔꯛꯇꯗꯤ ꯂꯩꯅꯤꯡꯉꯦ ꯒꯥꯏꯅ ꯑꯟꯏꯟꯇꯦꯜꯂꯤꯖꯦꯕꯜ ꯇꯧꯗꯕꯤ ꯍꯥꯏꯕꯗꯤ ꯑꯥ ꯍꯣꯏ ꯑꯩꯅ ꯀꯥꯏꯅ ꯂꯩꯐꯝꯗ ꯑꯃꯗꯤꯗꯤ ꯊꯕꯛ ꯇꯧꯋꯦ ꯐꯤꯔꯣꯟꯒꯨꯝꯕ ꯁꯨꯕꯒꯨꯝꯕ ꯆꯥꯛ ꯌꯦꯟꯁꯥꯡꯗꯕꯨ ꯑꯣꯏꯔꯣ ꯀꯔꯤ ꯑꯣꯏꯔꯣ ꯑꯗꯨꯝ ꯊꯕꯛꯇꯣ ꯂꯩꯌꯦꯕ
ꯎꯝ
ꯁꯤꯗꯗꯤ ꯑꯩꯅ ꯊꯥꯏꯅ ꯈꯪꯂꯝꯕ ꯃꯪꯂꯥꯟꯁꯦ ꯃꯪꯐꯥꯎꯅꯕ ꯍꯥꯏꯁꯤꯔꯥ
ꯌꯥꯏ ꯌꯥꯏ ꯐꯩ ꯌꯥꯅꯉꯥꯏ ꯌꯥꯅ